ꯑꯣ ꯇꯖꯔꯦ ꯇꯥꯖꯔꯦ
ꯑꯣ ꯑꯗꯨꯅꯦ ꯑꯗꯨ ꯐꯔꯦ ꯑꯗꯣ ꯁꯣꯝꯁꯦ ꯀꯩꯅꯣ ꯇꯧꯕꯤꯔꯛꯄ꯭ꯔꯣ ꯍꯧꯖꯤꯛꯁꯦ ꯍꯣꯏ ꯂꯧꯒꯤ ꯃꯇꯝꯁꯨ ꯈꯤꯇꯪ ꯌꯧꯁꯤꯜꯂꯛꯑꯦ ꯁꯣꯝ ꯊꯥꯏꯅ ꯊꯥꯏ ꯀꯣꯛꯄꯤꯒꯨꯝꯕ ꯐꯒ ꯉꯧꯔꯒ ꯆꯥꯕ ꯑꯗꯒꯤ ꯀꯪꯒ꯭ꯔꯥꯕꯤꯒ ꯑꯗꯨꯃꯥꯏꯅ ꯂꯧꯒ ꯐꯥꯔꯛꯄ ꯈꯣꯠꯄ ꯇꯧꯕꯗꯣ ꯅꯤꯡꯁꯤꯡꯕꯤꯕ꯭ꯔꯣ ꯑꯗꯨꯝ ꯆꯥꯔꯛꯄ꯭ꯔꯣ ꯆꯥꯔꯛꯇꯕ꯭ꯔꯣ ꯀꯃꯥꯏꯅ ꯇꯧꯒꯦ ꯍꯥꯏꯕ ꯍꯥꯏꯕꯤꯌꯨꯅꯦ
ꯑꯣ ꯆꯥꯔꯛꯑꯦ ꯑꯩꯁꯨ ꯆꯥꯔꯛꯑꯦ ꯍꯥꯏꯗꯤ ꯑꯩꯈꯣꯏ ꯕꯥꯗꯣ ꯑꯗꯨꯝ ꯂꯨ ꯊꯨꯡꯕ ꯀꯩꯗꯧꯕꯁꯨ ꯌꯥꯝ ꯆꯠꯂꯦꯕ ꯑꯗꯨꯒ ꯌꯥꯝ ꯐꯥꯕꯁꯦ ꯍꯧꯖꯤꯛꯀꯥꯟ ꯑꯗꯨꯝ ꯏꯉꯥ ꯏꯉꯦꯟ ꯃꯇꯝꯁꯦ ꯑꯗꯨꯝ ꯍꯥꯏꯗꯤ ꯂꯨꯗ ꯉꯥ ꯆꯪꯅꯩꯗꯅꯀꯣ ꯑꯗ ꯂꯤꯟꯁꯨ ꯑꯗꯨꯝ ꯌꯥꯎꯕ ꯊꯦꯡꯅꯩꯅꯦ ꯍꯥꯏꯁꯦ ꯂꯨ ꯀꯥꯏꯕ ꯊꯨ ꯀꯥꯏꯕ ꯆꯠꯂꯦ ꯑꯗꯨꯒ ꯂꯥꯡꯁꯨ ꯀꯥꯏꯕ ꯆꯠꯂꯦ ꯑꯅꯝꯕꯅ ꯂꯥꯡꯒꯤꯁꯦ ꯑꯃꯨꯛ ꯑꯍꯤꯡꯉꯦ ꯅꯦꯜꯂꯀꯥꯟꯗꯗꯤ ꯑꯃꯨꯛ ꯀꯩꯅꯣ ꯇꯧꯋꯦꯕ ꯉꯥꯒꯨꯝꯕꯁꯦ ꯍꯦꯛꯇ ꯄꯨꯝꯊꯕꯒꯨꯝꯕꯁꯦ ꯍꯦꯛꯇ ꯇꯧꯒꯜꯂꯦ ꯀꯨꯏꯅ ꯂꯥꯡꯗꯣ ꯂꯥꯡꯗꯣ ꯁꯨꯝ ꯊꯨꯔ ꯂꯩꯔꯒꯗꯤꯀꯣ ꯃꯣꯏꯁꯦ ꯀꯣꯛꯁꯤꯗꯅꯀꯣ ꯂꯥꯡꯗꯣ ꯊꯤꯔ ꯑꯃꯗꯤ ꯑꯗꯨꯃꯥꯏꯅ ꯇꯧꯋꯦ ꯑꯗꯨꯒ ꯑꯗꯨꯝ ꯍꯥꯏꯗꯤ ꯉꯥꯀꯤꯖꯧꯒꯨꯝꯕ ꯊꯔꯥꯏ ꯀꯣꯛꯄꯤ ꯑꯗꯒꯤ ꯉꯥꯈꯥ ꯃꯌꯥꯝ ꯉꯥꯃꯨ ꯃꯆꯥ ꯑꯗꯗꯒꯤ ꯑꯗꯨꯃꯥꯏꯅ ꯇꯧꯔꯒ ꯈꯨꯗꯡ ꯈꯨꯗꯡꯒ ꯐꯥꯔꯛꯇꯣꯏꯅꯦ ꯑꯩꯈꯣꯏꯗ ꯑꯩꯈꯣꯏ ꯕꯥꯅꯒ ꯑꯗꯨꯃꯥꯏꯅ ꯇꯧꯔꯒ ꯑꯅꯝꯕꯅ ꯐꯥꯕꯁꯦ ꯃꯍꯥꯗꯦꯕ ꯆꯤꯡ ꯂꯩꯕꯗꯣ ꯑꯗꯨꯒꯤ ꯃꯅꯤꯡ ꯑ ꯑꯗꯨꯝ ꯑꯩꯈꯣꯏ ꯂꯧ ꯎꯔꯝꯃꯦꯕꯀꯣ ꯑꯗꯨꯀꯥꯟꯗ ꯑꯗꯨꯗ ꯌꯥꯝ ꯐꯥꯏꯑ ꯑꯗꯨꯒ ꯑꯩꯈꯣꯏ ꯑꯥ ꯃꯅꯤꯡꯒꯤ ꯈꯔ ꯂꯥꯞꯅ ꯂꯩꯕ ꯂꯧꯗꯨꯗꯩꯗꯤ ꯀꯩꯅꯣ ꯃꯤꯅ ꯍꯦꯛꯇ ꯂꯨꯗꯨ ꯀꯥꯏꯊꯣꯛꯑꯝꯕꯒꯨꯝꯕ ꯑꯗꯒꯤ ꯑ ꯑꯗꯨꯝ ꯍꯦꯛꯇ ꯈꯥꯔ ꯇꯧꯔꯝꯃꯦꯕ ꯑꯩꯈꯣꯏꯅ ꯆꯠꯀꯥꯟꯗꯗꯤ ꯑꯃꯨꯛ ꯂꯥꯞꯄꯕꯅꯤꯅ ꯈꯤꯪ ꯊ ꯃꯣꯏꯅ ꯑꯌꯨꯛ ꯉꯟꯇꯥ ꯇꯨꯝꯕ ꯀꯩꯅꯣ ꯅꯨꯃꯤꯠ ꯊꯣꯛꯇ꯭ꯔꯤꯉꯩꯗ ꯃꯣꯏꯅ ꯑꯃꯨꯛ ꯀꯥꯏꯊꯣꯛꯄꯤ ꯂꯩꯔꯝꯃꯅꯤ ꯑꯗꯨꯅ ꯑꯩꯈꯣꯏ ꯉꯥꯗꯣ ꯀꯩꯁꯨ ꯌꯥꯝ ꯆꯪꯗ꯭ꯔꯦꯕ ꯑꯗꯣ ꯈꯤꯇꯪ ꯅꯛꯄ ꯑꯁꯤ ꯆꯤꯡ ꯃꯅꯤꯡꯒꯤꯁꯤꯗꯕꯨꯗꯤ ꯑꯗꯨꯝ ꯅꯛꯄꯅꯤꯅꯀꯣ ꯑꯩꯈꯣꯏꯅ ꯉꯟꯇꯥꯅꯁꯨ ꯌꯧꯕ ꯉꯝꯃꯦ ꯑꯗꯨꯃꯥꯏꯅ ꯇꯧꯔꯒ ꯑꯗꯨꯝ ꯍꯥꯏ ꯍꯥꯏꯇꯥꯔ ꯎ ꯒꯨꯝꯕꯕꯁꯤ ꯌꯥꯝ ꯂꯩꯕꯅꯦ ꯑꯗꯨꯒꯤ ꯃꯐꯝꯗꯣ ꯑꯗꯨꯃꯥꯏꯅ ꯇꯧꯔ ꯆꯥꯔꯛꯑꯦ ꯍꯥꯏꯇꯥꯔꯦ ꯅꯣꯏꯒꯤꯗꯤ ꯀꯃꯥꯏ ꯀꯃꯥꯏꯅ ꯇꯧꯒꯦ ꯂꯧꯒꯨꯝꯕ ꯎꯔꯛꯄ꯭ꯔꯥ ꯎꯔꯛꯇꯕ꯭ꯔꯥ ꯅꯠꯇ꯭ꯔꯒꯅ ꯁꯨꯝ ꯉꯥꯒꯨꯝꯕ ꯆꯥꯏꯗꯅꯀꯣ ꯑꯗꯨꯒꯨꯝꯕ ꯇꯧꯔꯛꯄ꯭ꯔꯥ ꯇꯧꯔꯛꯇꯕ꯭ꯔꯥ ꯀꯃꯥꯏꯅ ꯇꯧꯒꯦ
ꯁꯦ ꯎꯗꯤ ꯎꯏꯌꯦꯕꯀꯣ ꯑꯗꯨ ꯑꯣꯏꯔꯒꯁꯨ ꯑꯩꯈꯣꯏ ꯏꯃꯨꯡ ꯑꯩꯈꯣꯏꯒꯤ ꯍꯦꯛꯃꯛꯅꯗꯤ ꯎꯔꯛꯇꯦ ꯑꯗꯨꯝ ꯑꯩꯈꯣꯏꯒꯤ ꯑꯩꯈꯣꯏꯒꯤ ꯏꯄꯨꯒꯤ ꯍꯥꯏꯇꯥꯔꯦ ꯏꯄꯨꯒꯤ ꯂꯧꯅ ꯑꯗꯨꯝ ꯄꯨꯂ ꯄꯦꯜꯂꯒ ꯁꯨꯝ ꯆꯥꯕꯗꯣ ꯑꯗꯨꯃꯥꯏꯅ ꯇꯧꯔꯝꯃꯦ ꯑꯩꯅ ꯅꯤꯡꯁꯤꯡꯕ ꯍꯥꯏꯔꯒꯗꯤꯀꯣ ꯑꯗꯨꯅ ꯑꯗꯨꯃꯥꯏꯅ ꯇꯧꯕꯗꯅ ꯇꯧꯔꯝꯃꯦ ꯑꯗꯨꯒ ꯂꯧꯒꯤ ꯉꯍ ꯈꯣꯠꯄꯁꯤꯃꯗꯤ ꯀꯌꯥ ꯑꯩꯗꯤ ꯅꯤꯡꯁꯤꯡꯗ꯭ꯔꯦ ꯆꯠꯁꯨ ꯆꯠꯂꯛꯇꯦꯕꯀꯣ ꯑꯗꯨꯒ ꯁꯤꯅ ꯍꯥꯏꯗꯤ ꯑꯗꯨꯝ ꯀꯥꯏꯕꯗꯤ ꯌꯥꯎꯔꯝꯗꯣꯏꯅꯦ ꯑꯩꯈꯣꯏꯒꯤ ꯀꯀꯥ ꯍꯣꯏ ꯀꯩꯀꯥ ꯑꯗꯨ ꯑꯣꯏꯔꯒꯁꯨ ꯌꯥꯝ ꯀꯟꯅ ꯐꯥꯕ ꯇꯨ ꯑꯣꯏꯗꯕꯅꯤꯅ ꯑꯗꯨꯝ ꯀꯩꯁꯨ ꯑꯗꯨꯒꯤ ꯃꯍꯥꯎꯗꯨꯃꯗꯤ ꯀꯌꯥ ꯈꯪꯗ꯭ꯔꯦꯕꯀꯣ ꯍꯥꯏꯗꯤ ꯂꯨ ꯀꯥꯏꯕ ꯈꯣꯠꯄ ꯑꯗꯒꯤ ꯂꯧꯗ ꯆꯪꯉꯛꯄ ꯉꯥ ꯆꯥꯕ ꯈꯣꯠꯄꯒꯤ ꯃꯍꯥꯎꯁꯤꯃꯗꯤ ꯈꯪꯗ꯭ꯔꯦ ꯑꯗꯨꯒ ꯂꯧ ꯀꯩꯀꯥꯕꯨꯗꯤ ꯎꯗꯤ ꯎꯔꯛꯑꯦ ꯑꯗꯨꯝ ꯑꯗꯣ ꯑꯩꯈꯣꯏꯅ ꯁꯨꯝ ꯈꯪꯉꯛꯄꯗꯀꯣ ꯑꯗꯨꯃꯥꯏꯅ ꯇꯧꯋꯤ ꯑꯗꯨ ꯍꯥꯏꯔꯒ ꯀꯩꯅꯣꯁꯦ ꯅꯥꯎꯁꯦꯛ ꯍꯥꯏꯗ ꯎꯆꯦꯛ ꯑꯃ ꯂꯩꯔꯝꯕꯅꯦ ꯃꯅꯝ ꯅꯨꯡꯁꯤꯕ ꯃꯤꯗꯤ ꯅꯨꯡꯁꯤ ꯍꯥꯏ ꯑꯩꯒꯤ ꯑꯣꯏꯅꯗꯤ ꯍꯩꯅꯗꯦꯀꯣ ꯑꯗꯨꯝ ꯏꯁꯥ ꯌꯦꯟꯁꯥꯡ ꯊꯣꯡꯕꯗꯒꯁꯨ ꯍꯥꯞꯅꯕ ꯑꯃ ꯂꯩꯕꯅꯦ ꯑꯗꯨꯗꯨꯅ ꯀꯃꯥꯏꯅ ꯍꯥꯏꯗꯤ ꯃꯣꯏꯁꯦ ꯀꯃꯥꯏꯅ ꯐꯥꯒꯦ ꯑꯩꯅ ꯈꯪꯅꯤꯡꯉꯤꯁꯤꯅ ꯍꯥꯏꯗꯤ ꯂꯧꯗꯒꯤ ꯐꯥꯕ꯭ꯔꯥ ꯅꯠꯇ꯭ꯔꯒ ꯃꯣꯏꯁꯦ ꯀꯃꯥꯏꯅ ꯀꯗꯥꯏꯗ ꯂꯩꯔꯒ ꯀꯃꯥꯏꯅ ꯐꯥꯒꯦ ꯍꯥꯏꯕꯗꯣ ꯑꯗꯨ ꯍꯥꯏꯕꯣ ꯈꯪꯅꯤꯡꯕ ꯈꯪꯕꯤꯕ꯭ꯔꯣ ꯈꯪꯉꯒꯗꯤ ꯍꯥꯏꯕ
ꯍꯣꯏ ꯑꯗꯨꯝ ꯅꯥꯎꯁꯤꯦꯛꯀꯨꯝꯕꯁꯦ ꯑꯗꯨꯝ ꯂꯧꯕꯣꯛꯇꯒꯤ ꯐꯥꯕꯅꯦ ꯑꯩꯈꯣꯏ ꯃꯥ ꯍꯣꯏꯗꯤ ꯌꯥꯝ ꯄꯥꯝꯃꯦꯕ ꯑꯗꯨꯏꯗꯣ ꯃꯅꯝ ꯌꯥꯝ ꯈꯔ ꯀꯜꯂꯦꯕꯀꯣ ꯑꯩꯉꯣꯟꯗꯁꯨ ꯍꯩꯅꯗꯦ ꯑꯩꯁꯨ ꯃꯣꯏ ꯂꯐꯨ ꯏꯔꯣꯕꯒꯨꯝꯕꯒꯣꯟꯗ ꯍꯥꯞꯄꯩꯦꯕꯀꯣ ꯂꯐꯨ ꯏꯔꯣꯟꯕꯗ ꯍꯥꯞꯄꯁ ꯃꯅꯝ ꯃꯣꯏꯗꯤ ꯌꯥꯝ ꯅꯨꯡꯁꯤꯌꯦꯅ ꯆꯥꯅꯩꯌꯦꯕ ꯑꯗ ꯃꯅꯥꯗꯁꯨ ꯂꯩꯕꯅꯦ ꯑꯃ ꯅꯥꯎꯁꯦꯛ ꯅ ꯃꯅꯥꯅ ꯑꯗꯨꯗ ꯃꯅꯥꯗꯨꯗꯩꯗꯤ ꯑꯃꯨꯛ ꯀꯩꯅꯣꯒꯤ ꯍꯧꯖꯤꯛꯀꯤ ꯅꯥꯎꯁꯦꯛꯁꯤꯅ ꯑꯃꯨꯛ ꯍꯦꯜꯂꯦꯕ ꯌꯥꯝꯅ ꯃꯅꯝ ꯀꯟꯕꯁꯦ ꯑꯗꯨꯅ ꯑꯩꯈꯣꯏꯗꯤ ꯑꯩꯗꯤ ꯌꯥꯝ ꯄꯥꯝ ꯑꯩꯗꯤ ꯆꯥꯅꯤꯡꯗꯦꯕ ꯑꯗꯨꯏꯗꯣ ꯑꯩꯈꯣꯏ ꯃꯥꯍꯣꯏꯗꯤ ꯌꯥꯝ ꯄꯥꯝꯅ ꯆꯥꯏ ꯑꯗꯣ ꯐꯗꯤ ꯐꯔꯝꯗꯧ ꯃꯥꯜꯂꯦ ꯑꯩꯅ ꯈꯟꯕꯗꯀꯣ ꯑꯗꯨꯝ ꯍꯥꯏꯗꯤ ꯑꯩꯈꯣꯏꯅ ꯍꯧꯖꯤꯛꯀꯥꯟ ꯕꯤꯒ꯭ꯌꯥꯟꯒꯤ ꯑꯣꯏꯕ ꯁꯨꯝ ꯇꯦꯁ ꯇꯧꯕ ꯈꯣꯠꯄ ꯇꯧꯔꯀꯥꯟꯗ ꯑꯩꯅ ꯁꯨꯝ ꯌꯦꯡꯀꯥꯟꯗ ꯑꯗꯨꯝ ꯐꯔꯝꯗꯧ ꯃꯥꯜꯂꯦꯕꯀꯣ ꯁꯝꯅ ꯍꯥꯏꯔ ꯀꯥꯟꯗ ꯑꯗꯨꯝ ꯍꯥꯏꯗꯤ ꯃꯅꯝ ꯀꯟꯕ ꯃꯈꯩꯁ ꯑꯗꯨꯝꯝꯕꯅ ꯍꯥꯏꯗꯤ ꯀꯩꯅꯣꯒꯨꯝꯕꯁꯨ ꯕꯤ ꯄꯤꯒꯨꯝꯕ ꯀꯩꯀꯩ ꯌꯥꯝ ꯐꯒꯜꯂꯤꯗꯅꯀꯣ ꯑꯗꯨꯃꯥꯏꯅ ꯐꯔꯝꯗꯧ ꯃꯥꯜꯂꯦ ꯑꯗꯣ ꯊꯨꯕꯒꯨꯝꯕꯁꯦ ꯅꯪ ꯑꯃꯨꯛ ꯀꯥꯏꯕ ꯆꯠꯇ꯭ꯔꯤꯕꯩꯅꯦꯕꯀꯣ ꯑꯌꯨ ꯉꯟꯇꯥꯗ ꯍꯧꯒꯠꯂꯅꯤ ꯑꯗꯨꯒ ꯑꯃꯨꯛꯇꯪ ꯑꯗꯨꯨꯥꯏꯅ ꯀꯥꯏꯕ ꯆꯠꯂꯨꯔꯀꯥꯟꯗ ꯅꯪꯁꯦ ꯀꯌꯥꯝ ꯕꯤꯠ ꯂꯩꯒꯦ ꯐꯥꯕꯒꯤ ꯑꯗꯨꯒ ꯁꯨꯝ ꯍꯥꯏꯗꯤ ꯉꯥ ꯆꯪꯉꯛꯄ ꯃꯌꯥꯝꯗꯨꯒ ꯎꯔꯀꯥꯟꯗ ꯌꯥꯝ ꯐꯤꯠ ꯂꯩꯕꯗꯣ ꯑꯗꯒꯤ ꯏꯁꯪ ꯁꯪꯕꯒ ꯃꯐꯝꯗꯨꯗ ꯆꯠꯂꯨꯔꯀꯥꯟꯗꯛꯇ ꯑꯍꯥꯟꯕ ꯁꯠ ꯂꯉꯥ ꯐꯥꯗ꯭ꯔꯤꯉꯩꯗꯅꯀꯣ ꯑꯁꯪꯕꯗꯗꯪ ꯎꯕꯗ ꯏꯁꯥꯁꯦ ꯐꯖꯅ ꯐ꯭ꯔꯦꯁ ꯑꯣꯏꯔꯅꯤ ꯐꯖꯅ ꯇꯦꯛꯈꯠꯂꯅꯤꯀꯣ ꯑꯃꯨꯛ ꯂꯨ ꯊꯨꯝꯕꯗꯨꯃ ꯂꯨꯗꯨ ꯑꯃꯨꯛ ꯀꯥꯏꯔꯀꯥꯟꯗ ꯉꯥꯒ ꯌꯥꯎꯔꯝꯕ ꯑꯗꯒꯤ ꯉꯥꯒ ꯐꯤꯡ ꯐꯤꯡ ꯐꯤꯡꯤꯡꯒ ꯆꯣꯡꯉꯒ ꯀꯩ ꯍꯥꯏꯅꯤ ꯕꯥꯇꯤꯟꯗ ꯅꯠꯇ꯭ꯔꯒ ꯀꯩꯅꯣꯗ ꯂꯨ ꯍꯥꯏꯥ ꯑꯃ ꯉꯥ ꯍꯥꯞꯅꯕ ꯇꯨꯡꯒꯣꯟꯜꯗꯣ ꯇꯨꯡꯒꯣꯟꯜꯗꯒ ꯍꯥꯞꯄꯛꯄꯗꯣ ꯑꯗꯨꯀꯥꯟꯗꯗꯤ ꯅꯪ ꯄꯨꯔꯥ ꯕꯤꯠꯇ ꯈꯨꯠꯂꯩ ꯑꯃ ꯂꯩꯔꯅꯤ ꯑꯗ ꯌꯨꯝꯗꯒ ꯍꯜꯂꯛꯀꯥꯟꯗꯗꯤ ꯍꯥꯏꯗꯤ ꯌꯥꯝꯅ ꯗꯤꯂꯤꯚꯔꯤ ꯇꯧ ꯇꯅꯦꯕ ꯑꯝꯇ ꯆꯠꯍꯟꯅꯤꯡꯉꯦ ꯍꯥꯏꯇꯥꯔꯦ ꯑꯗꯨꯃꯥꯏꯅ ꯑꯗꯨꯒ ꯑꯃꯁꯨ ꯂꯩꯕꯅꯦ ꯎꯊꯨꯝ ꯍꯥꯏꯕ ꯭ꯔ ꯑꯃ ꯀꯩꯅꯣ ꯎꯆꯦꯛ ꯎꯊꯨꯝ ꯎꯆꯦꯛꯇꯣ ꯑꯗꯨꯒꯤ ꯃꯔꯨꯝꯒꯨꯝꯕꯗꯨꯁꯨ ꯌꯥꯝ ꯀꯣꯛꯅꯕꯅꯦ ꯀꯩꯅꯣꯗ ꯂꯧꯗ ꯅꯪ ꯆꯥꯕ ꯆꯥꯗ꯭ꯔꯤꯕ ꯈꯪꯗꯦ ꯆꯥꯔꯕ ꯀꯃꯥꯏꯅ ꯇꯧꯋꯦ
ꯇꯥꯗꯤ ꯇꯥꯔꯒꯁꯨ ꯉꯁꯥꯏꯒꯤ ꯂꯧꯁꯤꯟꯕꯗꯤ ꯉꯝꯗ꯭ꯔꯦ ꯍꯥꯏꯕꯗꯤ ꯆꯥ꯭ꯔꯥ ꯆꯥꯈꯤꯗꯕ꯭ꯔꯥ ꯅꯠꯇ꯭ꯔꯒ ꯃꯥꯒꯤ ꯃꯁꯛꯇꯨ ꯀꯃꯥꯏꯅ ꯇꯧꯋꯦ ꯍꯥꯏꯕꯗꯣ ꯑꯩ ꯂꯧꯁꯤꯟꯕ ꯉꯝꯗ꯭ꯔꯦꯕꯀꯣ ꯅꯥꯎꯁꯦꯛꯄꯨꯗꯤ ꯑꯩ ꯅꯤꯡꯁꯤꯡꯉꯦ ꯃꯁꯥꯒꯁꯨ ꯄꯥꯜꯂꯒ ꯃꯈꯣꯡꯒ ꯇꯧꯔꯒ ꯇꯧꯕꯗꯣ ꯑꯩ ꯅꯤꯡꯁꯤꯡꯉꯦꯕꯀꯣ ꯅꯥꯎꯁꯦꯛꯁꯤꯕꯨꯗꯤ ꯑꯗꯨꯒ ꯍꯧꯖꯤꯛꯇꯤ ꯂꯨ ꯊꯨꯝꯕꯒꯤ ꯃꯇꯥꯡꯗꯣ ꯍꯣꯏ ꯑꯩꯅ ꯐꯥꯗ꯭ꯔꯃꯛꯁꯨꯅꯦ ꯑꯗꯨꯝ ꯍꯥꯏꯕꯗꯤ ꯑꯗꯨꯕꯨꯗꯤ ꯑꯗꯨꯝ ꯅꯨꯡꯉꯥꯏꯕꯅꯦ ꯍꯥꯏꯕꯗꯨꯗꯤ ꯅꯨꯡꯉꯥꯏꯕ ꯍꯥꯏꯕꯗꯨꯅꯦ ꯃꯤꯅ ꯐꯥꯕ ꯎꯕꯗꯨꯗꯁꯨ ꯑꯗꯨꯝ ꯑꯩꯅ ꯐꯥꯔꯨꯗ꯭ꯔꯃꯁꯨ ꯁꯨꯝ ꯋꯥꯋꯀꯤꯡꯒꯨꯝꯕ ꯆꯠꯄꯗꯒ ꯃꯤꯅꯒ ꯀꯥꯏꯔꯝꯕ ꯅꯠꯇ꯭ꯔꯒ ꯁꯤ ꯐꯥꯔꯛꯑꯦ ꯀꯥꯏꯅ ꯑꯗꯨꯝ ꯌꯦꯡꯕ ꯑꯗꯨꯝ ꯌꯦꯡꯉꯦꯕꯀꯣ ꯑꯗꯨꯒꯨꯝꯕꯗꯨꯗꯁꯨ ꯅꯨꯡꯉꯥꯏꯕ ꯑꯗꯨꯝ ꯐꯥꯎꯋ ꯑꯗꯨꯅ ꯍꯣꯏ ꯏꯈꯨꯠꯅꯒ ꯐꯥꯔꯒꯗꯤ ꯍꯦꯟꯅ ꯑꯃꯨꯛ ꯕꯤꯠ ꯂꯩꯒꯅꯤ ꯅꯨꯡꯁꯨ ꯅꯨꯡꯉꯥꯏꯗꯧ ꯃꯥꯜꯂꯦ ꯑꯗꯨꯒꯅꯦ ꯅꯥꯎꯁꯦꯛ ꯅꯠꯇꯕ ꯑꯃ ꯑꯩꯅ ꯍꯥꯏꯒꯦ ꯈꯜꯂꯝꯕꯁꯦ ꯑꯣ ꯀꯩꯅꯣ ꯀꯔꯤ ꯀꯔꯤ ꯀꯔꯤ ꯀꯔꯤ ꯅꯥꯎꯁ ꯋꯥꯏꯈꯨꯗꯣ ꯋꯥꯏꯈꯨꯒꯨꯝꯕꯗꯤ ꯍꯥꯟꯅ ꯁꯨꯝ ꯆꯥꯕꯤꯔꯛꯄ꯭ꯔꯥ ꯀꯃꯥꯏꯅ ꯇꯧꯒꯦ ꯍꯩꯅꯔꯛꯇꯕ꯭ꯔꯥ ꯀꯃꯥꯏ ꯀꯃꯥꯏꯅ ꯇꯧꯔ ꯆꯥꯔꯛꯏ
ꯎꯝ ꯋꯥꯏꯈꯨꯒꯨꯝꯕꯁꯤ ꯁꯤꯅ ꯑꯃꯨꯛ ꯇꯨꯔꯦꯟꯒꯨꯝꯕꯗ ꯂꯩꯒꯜꯂꯤꯗꯅꯀꯣ ꯍꯥꯏꯗꯤ ꯑꯅꯝꯕꯅ ꯂꯧꯒꯨꯝꯕꯗꯨꯗꯤ ꯂꯩꯇꯦꯕꯀꯣ ꯋꯥꯏꯈꯨꯒꯨꯝꯕꯁꯤꯅ ꯋꯥꯏꯈꯨꯒꯨꯝꯕꯁꯦ ꯑꯗꯨꯝ ꯑꯩꯈꯣꯏ ꯑꯩꯈꯣꯏ ꯕꯥ ꯍꯣꯏꯗ ꯑꯩꯈꯣꯏꯗ ꯍꯣꯏꯅ ꯑꯃꯨꯛ ꯀꯩꯅꯣꯒꯨꯝꯕ ꯈꯣꯏ ꯆꯣꯞꯄꯒꯨꯝꯕ ꯑꯗꯒꯤ ꯀꯩꯅꯣꯒꯨꯝꯕ ꯆꯠꯀꯥꯟꯗ ꯑꯗꯨꯝ ꯄꯣꯔꯛꯑꯕꯀꯣ ꯑꯗꯨꯒꯨꯝꯥꯏ ꯊꯥꯔꯒ ꯑꯗꯣ ꯑꯩꯈꯣꯏꯗꯤ ꯃꯅꯝ ꯑꯅꯝꯕꯅ ꯁꯨꯔꯒ ꯁꯨꯔꯒ ꯇꯧꯔꯅꯤ ꯑꯗꯨꯅ ꯁꯨꯔꯔ ꯀꯩꯀꯩꯀꯩ ꯃꯣꯔꯣꯛ ꯀꯩꯀꯩ ꯀꯩ ꯃꯆꯜ ꯈꯇꯪ ꯍꯥꯞꯄꯅꯤ ꯊꯨꯝ ꯀꯩꯀꯩ ꯍꯥꯞꯄꯒ ꯑꯗꯨꯃꯥꯏꯅ ꯇꯧꯔ ꯆꯥꯔꯛꯑꯦ ꯑꯇꯩꯗꯤ ꯊꯣꯏꯅ ꯑꯗꯨꯃꯥꯏꯅ ꯇꯧꯔ ꯑꯗꯨꯗꯣ ꯑꯇꯣꯞꯄ ꯃꯆꯜ ꯑꯗꯤ ꯀꯃꯥꯏꯅ ꯆꯥꯕꯅꯣꯗꯤ ꯈꯪꯕ ꯑꯩꯈꯣꯏꯗꯤ ꯁꯨꯔꯒ ꯑꯗꯨꯝ ꯆꯥꯏꯕ ꯑꯩꯈꯣꯏ ꯃꯥꯅ ꯀꯤꯕꯤꯔꯒ ꯑꯗꯨꯃꯥꯏꯅ ꯇꯧꯔ ꯆꯥꯏ ꯑꯗꯨꯒ ꯀꯩꯅꯣꯒꯤ ꯎꯝ ꯉꯁꯥꯏꯒꯤ ꯑꯃ ꯂꯧꯒꯤꯗꯣ ꯑꯩꯅ ꯈ꯭ꯋꯥꯏꯗꯒꯤ ꯂꯧ ꯆꯠꯄꯗ ꯀꯤꯕꯁꯦ ꯑꯍꯥꯟꯕꯗ ꯂꯤꯟ ꯂꯤꯟꯁꯤꯃ ꯀꯨꯀꯤ ꯑꯃ ꯂꯤꯟ ꯂꯩꯔꯒꯅꯤ ꯁꯤꯗ ꯄꯥꯈꯠꯄ ꯑꯗꯨꯒ ꯑꯩꯈꯣꯏꯗꯗꯥ ꯍꯣꯏꯁꯦ ꯌꯥꯝ ꯀꯤꯑꯕ ꯑꯩꯈꯣꯏ ꯏꯌꯥꯝꯕꯁꯦ ꯃꯥꯁꯦ ꯇꯁꯦꯡꯅ ꯍꯥꯏꯔꯀꯥꯟꯗ ꯂꯧ ꯎꯅꯤꯡꯗꯦ ꯂꯧ ꯎꯅꯤꯡꯗꯦ ꯍꯥꯏꯔꯕꯀꯣ ꯃꯥꯅ ꯑꯗꯣ ꯀꯩꯒꯤꯅꯣꯕ ꯇꯔꯗꯤ ꯃꯥꯁꯦ ꯂꯤꯟ ꯌꯥꯝ ꯀꯤꯌꯦꯕ ꯑꯗꯨꯒꯨꯝꯕ ꯂꯤꯟꯒꯤ ꯊꯕꯛꯁꯦ ꯑꯗꯣ ꯑꯩꯁꯨ ꯌꯥꯝ ꯀꯤꯌꯦꯕ ꯂꯤꯟꯁꯦ ꯑꯗꯨꯒꯤ ꯃꯊꯛꯇ ꯃꯥ ꯇꯤꯝꯐꯥ ꯍꯥꯏꯕ꯭ꯔꯥ ꯎꯕꯗꯗꯅꯦ ꯑꯩ ꯇꯁꯦꯡꯅ ꯇꯨ ꯆꯨꯡꯕ ꯐꯥꯎ ꯑꯣꯔꯅꯤꯠ ꯁꯨꯃꯥꯏꯅ ꯇꯨꯒ ꯀ ꯀꯌꯥ ꯆꯣꯡꯍꯧ ꯆꯣꯡꯖꯥ ꯅꯠꯇꯦ ꯍꯥꯏꯗꯤ ꯏꯁꯤꯡ ꯇꯤꯟꯐꯥꯁꯦ ꯌꯥꯝ ꯆꯥꯎꯋꯤꯗꯅ ꯃꯣꯏꯗꯤ ꯑꯃꯨꯛ ꯃꯔꯥꯡ ꯃꯔꯥꯡ ꯃꯔꯥꯡꯒ ꯂꯥꯡꯉꯒꯀꯣ ꯏꯃꯥ ꯑꯗꯨꯗ ꯎ ꯀꯥꯟꯗ ꯑꯩ ꯂꯧ ꯀꯨꯞꯅꯤꯡꯗꯦ ꯑꯗꯨꯝ ꯍꯥꯏꯗꯣꯏꯅꯦ ꯈꯪꯍꯧꯔ ꯇꯁꯦꯡꯅ ꯌꯥꯝ ꯀꯤꯑꯕ ꯑꯗꯨꯒꯤ ꯇꯤꯟꯐꯥꯗꯨ ꯆꯥꯎꯁꯨ ꯆꯥꯎꯋꯦ ꯑꯗꯨꯅꯒ ꯆꯤꯛꯑꯗꯤꯒ ꯈꯟ ꯑꯗꯣ ꯀꯥꯐꯩꯕꯨꯗꯤ ꯑꯗꯨꯝ ꯆꯤꯛꯏꯀꯣ ꯁꯨꯃꯥꯏꯅ ꯆꯠꯀꯥꯟꯗꯒ ꯀꯥꯐꯩꯒ ꯑꯗꯨꯝꯞꯄ ꯅꯞꯄꯝꯕꯁꯦ ꯈꯣꯡꯅꯥꯎꯕꯤꯗꯒꯨꯝ ꯅꯞꯄꯝꯕ ꯑꯁ ꯐꯩꯒꯟꯗꯒ ꯅꯞꯄꯝꯕ ꯌꯥꯎꯔꯝꯅꯤꯅ ꯃꯣꯏꯗꯤ ꯑꯗꯨꯝ ꯆꯠꯄꯁꯦ ꯈꯪꯗꯦꯕ ꯏꯁꯥꯗ ꯕꯣꯗꯤꯗ ꯃꯅꯨꯡꯗ ꯆꯪꯕꯁꯦꯀꯣ ꯑꯗꯨꯅ ꯊꯨꯝꯒꯨꯝꯕ ꯈꯔ ꯄꯨꯕ ꯑꯗꯨꯃꯥꯏꯅ ꯇꯧꯔ ꯑꯗ ꯃꯤꯗꯤ ꯈꯩꯅꯤꯒ ꯑꯗꯨꯝ ꯑꯍꯟꯁꯦ ꯈꯩꯅꯤꯒꯨꯝꯕ ꯆꯥꯏꯗꯅꯀꯣ ꯑꯗꯨꯅ ꯁꯨꯃꯥꯏꯅ ꯈꯩꯅꯤꯒ ꯈꯤꯇꯪ ꯍꯥꯞꯄꯒ ꯑꯗꯨꯃꯥꯏꯅ ꯇꯥꯍꯟꯈꯤꯕꯁꯨ ꯌꯥꯎꯋꯦ ꯑꯗꯨꯃꯥꯏꯅ ꯇꯧꯋꯦ ꯎꯝ
ꯑꯗꯨ ꯍꯥꯏꯔꯒꯅꯦ ꯀꯩꯅꯣꯗꯤ ꯇꯧꯔꯛꯇꯕ꯭ꯔꯣ ꯊꯥꯏꯅꯅꯦ ꯑꯗꯨꯝ ꯍꯥꯏꯕꯗꯤ ꯁꯨꯃꯥꯏꯅ ꯁꯥꯕ ꯀꯥꯟꯗꯁꯨ ꯑꯣꯏꯕꯅꯦ ꯑꯗꯒꯤ ꯀꯧꯖꯦꯡꯒꯨꯝꯕ ꯐꯥꯔꯒ ꯉꯧꯔꯒ ꯆꯥꯕ ꯈꯣꯠꯄ ꯇꯧꯕꯗꯣ ꯑꯩꯗꯤ ꯌꯥꯝ ꯄꯥꯝꯃꯛꯑꯦ ꯑꯗꯨꯗꯣ ꯑꯗꯨꯃꯥꯏꯅꯒꯁꯨ ꯌꯥꯝ ꯆꯥꯔꯛꯑꯦꯕꯀꯣ ꯑꯉꯥꯡ ꯑꯣꯏꯔꯤꯀꯥꯟꯗ ꯍꯥꯏꯗꯤ ꯐꯥꯗꯣꯏꯅꯦ ꯑꯗꯨꯝ ꯌꯨꯝ ꯌꯨꯝ ꯆꯪꯉꯒ ꯃꯩꯒꯨꯝꯕ ꯈꯤꯇꯪ ꯉꯥꯟꯕ ꯃꯐꯝꯗ ꯑꯗꯨꯝ ꯂꯩꯗꯅꯀꯣ ꯑꯗ ꯃꯥꯡꯒꯣꯟꯒꯨꯝꯕꯗ ꯆꯪꯉ ꯆꯪꯉ ꯐꯥꯔꯒ ꯉꯧꯔ ꯈꯣꯠꯂꯒ ꯆꯥꯕ ꯌꯥꯝ ꯇꯧꯔꯛꯏꯦ ꯅꯣꯏꯗꯤ ꯇꯧꯔꯛꯇꯕ꯭ꯔꯣ ꯀꯃꯥꯏꯅ ꯇꯧꯒꯦ
ꯈꯛꯖꯤꯡꯒꯨꯝꯕꯁꯦ ꯍꯣꯏ ꯆꯥꯗꯤ ꯆꯥꯔꯛꯑꯦ ꯑꯗꯨꯒ ꯑꯁ ꯆꯥꯗꯤ ꯅꯨꯃꯤꯠꯇ ꯑꯗꯨꯗ ꯑꯩꯩꯅ ꯀꯥꯎ ꯉꯝꯃꯔꯣꯏ ꯑꯩꯈꯣꯏ ꯏꯆꯦ ꯑꯃ ꯂꯩꯈꯤꯗ꯭ꯔꯦꯕꯀꯣ ꯑꯩꯈꯣꯏ ꯅꯥꯀꯟꯁꯤꯗꯒꯤ ꯑꯗꯣ ꯃꯥꯗꯣ ꯃꯣꯏ ꯃꯣꯏ ꯃꯌꯨꯝꯗꯅꯤꯅꯦ ꯑꯩꯈꯣꯏꯅ ꯑꯗꯨꯀꯥꯟꯗ ꯀꯧꯖꯦꯡ ꯃꯌꯥꯝ ꯇꯥꯕ ꯃꯇꯝꯅꯤ ꯑꯗꯨꯒꯤ ꯃꯣꯏꯅ ꯌꯥꯝ ꯃꯤꯅ ꯌꯥꯝ ꯉꯧꯔꯒ ꯏꯁꯥ ꯍꯥꯎꯕꯅꯤ ꯍꯥꯎꯕꯅꯤ ꯇꯧꯔꯒ ꯌꯥꯝ ꯆꯥꯟꯅꯕ ꯃꯇꯝꯅꯦꯕꯀꯣ ꯑꯗꯨꯗꯨꯗꯨꯗ ꯀꯥꯎꯖꯤꯡꯁꯤ ꯉꯧꯔꯦ ꯉꯧꯔꯒ ꯑꯗꯨꯒ ꯄꯨꯊꯣꯛꯂꯛꯑꯦ ꯄꯨꯊꯣꯛꯂꯀꯥꯟꯗ ꯑꯩꯁꯦ ꯀꯃꯥꯏꯅ ꯇꯧꯔꯤꯅꯣ ꯈꯪꯍꯧꯗ꯭ꯔꯦꯕꯀꯣ ꯀꯥꯎꯖꯤꯡꯗꯨꯣ ꯁꯨꯃꯥꯏꯅ ꯆꯥꯔꯝꯕꯗꯒꯤꯩꯅꯦ ꯃꯤꯠꯁꯤꯗ ꯊꯛ ꯑꯃꯥꯎ ꯆꯣꯡꯈ꯭ꯔꯕ ꯍꯣꯏ ꯀꯩꯅꯣꯁꯦ ꯀꯧꯖꯦꯡꯒꯤ ꯍꯥꯏ ꯊꯥꯎ ꯑꯣꯏ ꯀꯗꯣꯏꯔꯥ ꯀꯩꯅꯣ ꯈꯪꯗꯦꯕꯀꯣ ꯑꯗꯨꯒ ꯑꯁ ꯑꯗꯨꯒꯤ ꯅꯨꯃꯤꯠꯇ ꯊꯨꯞꯄ ꯈꯨꯇꯨꯞꯁꯦ ꯑꯩ ꯑꯗꯨ ꯁꯨꯛꯀꯥꯎ ꯀꯥꯎꯗ꯭ꯔꯦ ꯑꯗꯨꯗꯩ ꯀꯛꯖꯤꯡ ꯀꯛꯖꯤꯡꯁꯦ ꯍꯥꯎꯗꯤ ꯌꯥꯝ ꯍꯥꯎꯈꯤꯕ ꯑꯗꯨꯒꯅꯦ ꯑꯗꯨꯏ ꯊꯨꯞꯈꯤꯕꯗꯩꯅꯦ ꯑꯩ ꯄꯨꯛꯅꯤꯡ ꯈꯤꯈ꯭ꯔꯦꯕ ꯀꯃꯥꯏꯅ ꯇꯧꯒꯦ ꯃꯈꯜ ꯆꯪꯁꯤꯟꯕꯅꯣ ꯀꯃꯥꯏ ꯇꯧꯕꯅꯣ ꯈꯪꯍꯧꯗꯦꯕ ꯇꯨ ꯊꯥꯎꯖꯟ ꯀꯨꯏ ꯀꯨꯏꯔꯝ ꯇꯨ ꯊꯥꯎꯖꯟ ꯇꯨ ꯊꯥꯎꯖꯟ ꯋꯥꯟ ꯇꯨ ꯊꯥꯎꯖꯟ ꯇꯨ ꯑꯗꯨꯋꯥꯏꯗ ꯑꯣꯏꯔꯝ ꯃꯥꯜꯂꯦ ꯑꯗꯨꯗꯩ ꯍꯦꯟꯅ ꯑꯗꯒꯤ ꯀꯥꯎꯖꯦꯡ ꯅꯠꯇꯕ ꯑꯃ ꯍꯥꯔꯧ ꯍꯥꯏꯕ ꯑꯃꯁꯨ ꯂꯩꯕꯅꯤꯅꯦ ꯅꯪ ꯈꯪꯕ ꯍꯔꯧ ꯅꯠꯇꯕ ꯀꯩꯅꯣꯝ ꯍꯥꯏꯕꯅꯤꯅꯦ ꯀꯖꯁꯨ ꯀꯥꯎꯖꯦꯡꯒꯤ ꯖꯥꯇꯤꯅꯦꯕꯀꯣ ꯀꯣ ꯑꯗꯨ ꯃꯣꯏꯅ ꯁꯨꯝ ꯍꯥꯏꯗꯤ ꯀꯔꯤꯁꯨ ꯅꯠꯇꯦ ꯀꯩꯅꯣ ꯇꯧꯕꯅꯦ ꯀꯧꯖꯤꯡꯒꯨꯝꯃꯥꯏꯅꯗꯤ ꯇꯧꯗꯣꯏꯅꯦꯕꯀꯣ ꯑꯆꯧꯕꯅꯦꯕꯀꯣ ꯑꯗꯨꯒ ꯃꯣꯏ ꯌꯨꯒꯨꯝꯕꯗ ꯃꯥꯔꯤ ꯄꯒ ꯇꯧꯕꯅꯦ ꯑꯗꯨ ꯅꯪ ꯈꯪꯕ ꯈꯪꯗꯕ ꯀꯃꯥꯏꯅ ꯇꯧꯒꯦ
ꯎꯏ ꯃꯤꯠꯇ ꯑꯗꯨꯒꯅꯦ ꯃꯃꯤꯡ ꯀꯩ ꯀꯧꯕꯅꯣꯗꯤ ꯐꯖꯅ ꯈꯪꯗ꯭ꯔꯤꯕ ꯀꯣ ꯑꯗꯨꯒ ꯍꯣꯏ ꯑꯗꯨꯅꯦ ꯃꯃꯤꯡꯗꯤꯦ ꯗꯥꯏꯔꯦꯛꯇꯤ ꯈꯪꯗ꯭ꯔꯦ ꯃꯤꯠꯇꯗꯤ ꯎꯗꯤ ꯎꯔꯤꯑꯕꯀꯣ ꯑꯗꯨ ꯍꯥꯏꯔꯒꯅꯦ ꯀꯥꯂꯦꯟ ꯊꯥꯗ ꯌꯥꯝ ꯇꯣꯏꯅ ꯇꯧꯔꯛꯄ ꯑꯃꯒ ꯂꯩꯔꯦꯅꯦ ꯑꯩꯈꯣꯏꯒꯤ ꯇꯟꯗꯟ ꯇꯟꯗꯟꯁꯦ ꯍꯧꯖꯤꯛꯇꯤ ꯄꯥꯛꯅ ꯎꯗ꯭ꯔꯕꯅꯦ ꯌꯨꯝꯂꯛꯇꯒꯕꯨꯗꯤ ꯑꯩꯈꯣꯏ ꯂꯧꯕꯨꯛ ꯂꯝꯍꯥꯡꯗꯒ ꯆꯪꯉꯕꯨꯗꯤ ꯈꯔ ꯑꯗꯨꯝ ꯎꯔꯝꯗꯧꯕ ꯃꯥꯜꯂꯦ ꯑꯗꯨ ꯇꯟꯗꯟꯁꯦ ꯑꯩꯈꯣꯏꯒꯤ ꯐꯥꯔꯦꯗꯅꯀꯣ ꯂꯤꯛꯂꯤꯒꯤ ꯒ꯭ꯂꯥꯁꯀꯨꯝꯕꯗ ꯍꯥꯞꯄꯒ ꯅꯨꯡꯁꯤꯠ ꯍꯣꯟꯅꯕꯅꯤꯒ ꯍꯥꯏꯔꯒ ꯃꯈꯨꯝꯁꯦ ꯈꯤꯇꯪ ꯂꯤꯈꯨꯠꯇꯣꯛꯄꯤꯗꯣꯏꯅꯦꯕꯀꯣ ꯍꯥꯏꯗꯤ ꯁꯣꯔ ꯍꯣꯟꯅꯕꯅꯤꯒ ꯍꯥꯏꯔꯒ ꯑꯗꯨꯃꯥꯏꯅꯒ ꯇꯧꯔꯒ ꯑꯁ ꯕꯣꯇꯜꯗꯒ ꯍꯥꯡꯂꯒ ꯁꯥꯟꯅꯔꯛꯄꯗꯣ ꯌꯥꯝ ꯁꯥꯟꯅꯔꯛꯑꯦ ꯅꯣꯏꯁꯦ ꯁꯥꯟꯅꯔꯛꯇꯕ꯭ꯔꯣ ꯀꯃꯥꯏꯅ ꯇꯧꯒꯦ ꯗꯟꯗꯟꯒꯤ ꯃꯇꯥꯡꯁꯤꯕꯣ
ꯐꯁꯦ ꯑꯩꯍꯥꯟ ꯅꯍꯥꯟ ꯑꯃ ꯀꯩꯅꯣꯗ ꯎꯕꯅꯦ ꯁꯣꯁ ꯃꯦꯗꯤꯌꯥ ꯗ ꯎꯕꯅꯦꯕꯀꯣ ꯀꯃꯥꯏꯅ ꯇꯧꯒꯦꯗ ꯑꯈꯣꯏ ꯍꯧꯖꯤꯛꯀꯥꯟꯁꯤꯗꯤ ꯇꯟꯗꯜ ꯎꯗ꯭ꯔꯦ ꯈꯣꯠꯇ꯭ꯔꯦꯒ ꯍꯥꯏꯔꯒ ꯔꯤꯄꯣꯔꯠ ꯑꯃ ꯊꯥꯒꯠꯄ ꯍꯥꯏꯇꯥꯥꯔꯦꯀꯣ ꯍꯧꯖꯤꯛ ꯈꯔ ꯂꯩꯔꯒꯗꯤ ꯇꯟꯗꯟꯁꯦ ꯃꯨꯠꯈ꯭ꯔꯅꯤꯒ ꯍꯥꯏꯔꯒ ꯑꯩꯁꯦ ꯑꯍꯥꯟꯕꯗ ꯊꯥꯖꯗꯦꯕꯀꯣ ꯇꯟꯗꯟꯁꯤꯕꯨ ꯑꯗꯨꯝ ꯄꯥꯏꯗ ꯑꯈꯣꯏꯅ ꯀꯥꯟꯗꯅ ꯑꯗꯨꯝ ꯄꯥꯏꯔꯤꯔꯥ ꯈꯟꯕꯗꯨ ꯀꯣ ꯑꯩ ꯁꯨꯝ ꯈꯟꯖꯂꯛ ꯀꯥꯟ ꯍꯧꯛꯀꯥꯟ ꯇꯟꯗꯟ ꯎꯗ꯭ꯔꯦꯀꯣ ꯒ ꯁꯨꯝ ꯍꯍ ꯈꯜꯂꯛꯄꯤꯗꯣꯀꯣ ꯑ ꯑꯗꯨꯝ ꯁꯥꯟꯅꯔꯛꯑꯦ ꯁꯥꯟꯅꯕꯕꯨꯗꯤ ꯑꯗꯨꯝ ꯑꯩꯈꯣꯏ ꯑꯩꯈꯣꯏ ꯃꯥꯥ ꯍꯣꯏꯅꯗꯤ ꯑꯃꯨꯛ ꯍꯨ ꯆꯦꯜꯂꯤ ꯈꯣꯠꯂꯤ ꯀꯥꯏꯅ ꯍꯥꯏꯕꯗꯣ ꯑꯗꯨꯒꯤ ꯊꯣꯏꯅꯕꯨꯗꯤ ꯄꯥꯏꯗ꯭ꯔꯦ ꯄꯥꯏꯔꯒ ꯁꯥꯟꯅꯕꯤꯗꯨ ꯇꯧꯗꯦ ꯑꯗꯣ ꯄꯥꯝꯗꯤ ꯌꯥꯝ ꯄꯥꯝꯃꯤ ꯇꯟꯗꯟꯒꯨꯝꯕ ꯄꯥꯏꯔꯝꯕ ꯑꯗꯩ ꯈꯣꯠꯄꯁꯦ ꯌꯥꯝ ꯅꯨꯡ ꯅꯨꯡꯁꯤꯕ ꯑꯃ ꯐꯥꯎꯕꯗꯣ ꯑꯩꯅꯒ ꯌꯨꯅꯤꯚꯔꯁꯤꯇꯤ ꯆꯠꯀꯥꯟꯗꯒ ꯅꯨꯃꯤꯗꯥꯡ ꯋꯥꯏꯔꯝꯗꯒ ꯇꯟꯗꯟ ꯃꯌꯥꯝ ꯄꯥꯏꯕꯗꯣ ꯌꯥꯝ ꯄꯨꯛꯅꯤꯡ ꯌꯥꯝ ꯅꯨꯡꯁꯤꯌꯦꯕ ꯅꯪ ꯑꯉꯥꯡ ꯑꯣꯏꯔꯤꯉꯩꯩ ꯅꯤꯡꯁꯤꯡꯕꯗꯣ ꯍꯥꯏ ꯇꯥꯔꯦꯀꯣ ꯑ ꯇꯟꯗꯟ ꯍꯥꯏꯔꯒ ꯅꯪ ꯆꯔꯥꯡꯒꯨꯝꯕꯗꯤ ꯐꯥꯔꯛꯇ꯭ꯔꯣ ꯍꯥꯏꯗꯤ ꯀꯥꯂꯦꯟꯒꯨꯝꯕ ꯂꯥꯛꯀꯥꯟꯗ ꯆꯔꯥꯡ ꯒꯨꯝꯕ ꯌꯥꯝ ꯂꯩꯗꯅ ꯑꯉꯥꯡ ꯑꯣꯏꯔꯤꯉꯩꯗꯗꯤ ꯆꯔꯥꯒꯨꯝꯕ ꯐꯥꯕꯁꯦ ꯌꯥꯝ ꯆꯠꯅꯩꯗꯅꯀꯣ
ꯑꯗꯩ ꯂꯪꯅꯒ ꯀꯤꯔꯒ ꯇꯧꯕ ꯄꯥꯏꯍꯟꯕꯗꯣ ꯑꯗꯣ ꯇꯧꯔꯛꯄ꯭ꯔꯣ ꯇꯧꯔꯛꯇ꯭ꯔꯕ ꯀꯃꯥꯏ ꯇꯧꯔꯒꯦ ꯅꯪ ꯍꯥꯏꯔꯒꯅꯦ ꯅꯪꯅ ꯆꯔꯥꯡ ꯄꯜꯂꯛꯄꯒ ꯑꯩꯅ ꯅ ꯀꯩ ꯅꯤꯡꯁꯤꯡꯒ꯭ꯔꯦ ꯍꯥꯏ ꯑꯗꯨꯗꯅꯦ ꯃꯃꯩꯗ ꯂꯪ ꯀꯤꯔꯒ ꯄꯥꯏꯍꯟꯕꯤꯗꯣ ꯑꯗꯨ ꯅꯤꯡꯖꯤꯡꯒ꯭ꯔꯦꯕ ꯑꯩꯖꯦ ꯉ ꯁꯥꯏꯗꯅ ꯑꯗꯣ ꯁꯥꯟꯅꯔꯛꯑꯦ ꯑꯗꯨꯃꯥꯏꯅ ꯌꯥꯝꯅ ꯑꯗꯨꯒ ꯆꯔꯥꯡ ꯅꯠꯇꯕ ꯑꯃꯁꯨ ꯌꯥꯝ ꯐꯥꯔꯛꯑꯦ ꯑꯈꯣꯏꯁꯤ ꯌꯥꯝ ꯐꯥꯔꯛꯑꯦ ꯀꯥꯡꯆꯦꯞ ꯍꯥꯏꯗ ꯑꯃ ꯂꯩꯕꯅꯦꯕꯀꯣ ꯃꯆꯨꯁꯦ ꯁꯨꯃꯥꯏꯅꯒ ꯑꯣꯟꯕꯗꯒ ꯃꯆꯨ ꯃꯆꯨ ꯑꯣꯟꯕ ꯑꯃ ꯂꯩꯕꯅꯦ ꯑꯗꯩ ꯀꯥꯡꯆꯦꯞ ꯇꯒꯤꯖꯨ ꯈꯤꯇꯪ ꯁꯥꯊꯤꯕ ꯑꯈꯣꯏꯒꯤ ꯃꯀꯣꯛꯇ ꯆꯞꯅꯕꯒ ꯌꯥꯎꯕꯤ ꯑꯃꯁꯨ ꯂꯩꯕꯅꯦꯕ ꯑꯗꯨꯒꯨꯝꯕꯗꯨꯖꯨ ꯐꯥꯔꯒꯅꯦ ꯌꯥꯝ ꯇꯧꯔꯛꯑꯦ ꯅꯪꯗꯤ ꯐꯥꯔꯛꯇꯕ꯭ꯔꯣ ꯁꯣꯏ ꯐꯥꯔꯛꯑꯝꯗꯧꯗꯤ ꯃꯥꯜꯂꯦ ꯑꯗꯨ ꯌꯥꯝ ꯃꯆꯨꯁꯨ ꯌꯥꯝ ꯐꯖꯕꯅꯦ ꯃꯆꯨ ꯃꯈꯜ ꯃꯈꯜ ꯂꯩꯕꯅꯦ ꯀꯃꯥꯏꯅ ꯇꯧꯒꯦ ꯑꯗꯨꯗꯨꯕꯣ
ꯎꯝ ꯍꯣꯏ ꯀꯩꯅꯣꯗꯒ ꯍꯋꯥꯏꯗꯒ ꯌꯥꯝ ꯇꯣꯡꯕꯗꯣꯀꯣ ꯀꯥꯡꯆꯦꯛ ꯍꯥꯏꯔꯒ ꯍꯣꯏ ꯐꯔꯦ ꯑꯗꯣ ꯃꯇꯝꯁꯤꯁꯨ ꯊꯦꯡꯖꯤꯜꯂꯛꯑꯦ ꯑꯝꯇ ꯊꯝꯈꯤꯒꯦꯀꯣ ꯎꯝ ꯀꯣꯟꯅ ꯑꯃꯨꯛ ꯐꯥꯎꯔꯛꯑꯒꯦ